ꯍꯂꯣ ꯍꯂꯣ
ꯇꯥꯕ꯭ꯔꯣ ꯍꯂꯣ
ꯍꯧ
ꯑꯥꯕ꯭ꯔꯣ ꯍꯜꯂꯣ
ꯍꯜꯂꯣ
ꯇꯥꯕ꯭ꯔꯣ ꯋꯥꯏ ꯍꯥꯏꯕꯁꯦ ꯑꯣ ꯅꯪꯒꯤ ꯈꯣꯟꯁꯤ ꯀꯔꯤ ꯇꯥꯕ꯭ꯔꯣ ꯍꯥꯏꯔꯤꯁꯦ ꯭ꯔꯣ
ꯊ
ꯇꯥꯔꯤꯕ꯭ꯔꯣ ꯍꯥꯏꯔꯤꯁꯦ ꯎꯝ ꯍꯥꯏꯌꯦ ꯍꯥꯏꯌꯦ ꯑꯣ ꯑꯗꯨꯗꯤ ꯃꯇꯝ ꯃꯇꯝ ꯃꯥꯡꯉꯅꯤ ꯑꯗꯨꯒꯤꯅꯦ ꯑꯥ ꯆꯥꯛ ꯆꯥꯔꯕ꯭ꯔꯣ
ꯍꯣꯏ ꯆꯥꯛꯇꯥꯔꯦ
ꯥꯡ ꯆꯥꯕ꯭ꯔꯥ
ꯀꯁꯤ ꯅꯥ ꯆꯦ
ꯀ꯭ꯔꯣ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
ꯇꯁ
ꯑꯣꯏ ꯇꯌꯦ
ꯑ ꯅꯁꯥ ꯀꯔꯝꯗꯒꯤꯩ ꯍꯧꯕ꯭ꯔꯥ ꯍꯧꯗꯕ꯭ꯔꯥ ꯀꯅꯥꯅ ꯇꯧꯕ꯭ꯔꯥ ꯑꯗꯨ ꯍꯥꯏꯌꯕ
ꯏꯟꯖ
ꯍꯥꯏꯌꯣ ꯍꯥꯏꯌꯣ
ꯄꯣꯛꯅ ꯊꯒꯦ
ꯀꯅꯥꯅ ꯊꯣꯡꯕꯤꯕ꯭ꯔꯣ
ꯏꯕꯅ ꯇꯉ
ꯑꯥ ꯑ ꯍꯧꯖꯤꯛꯀꯥꯟꯁꯤ ꯅꯪ
ꯀꯔꯤ ꯇꯧꯔꯝꯃꯤꯔꯥ ꯑꯗꯨꯒ ꯑꯗꯨ ꯀꯔꯍꯥꯏꯅ ꯇꯧꯔꯤꯣ ꯍꯧꯖꯤꯛꯥꯟꯁꯦ
ꯍꯧꯖꯤꯛꯀꯥꯟꯁꯦ ꯑꯩ ꯀ꯭ꯂꯥꯁꯇꯔꯤ ꯑꯗꯨꯒ ꯑꯩꯈꯣꯏ ꯑꯩꯖ ꯂꯩꯌꯦ ꯍꯧꯖꯤꯛ
ꯑ
ꯂ ꯄꯔ
ꯑꯣ ꯀ ꯑꯦꯛꯖꯥꯝꯅꯣ
ꯁꯀꯦꯟ ꯇꯥꯏꯝ
ꯍꯥꯥ
ꯁꯀꯦꯟ ꯇꯥꯏꯝ
ꯑꯣ ꯄꯥꯁ ꯇꯧꯈ꯭ꯔꯥ ꯑꯗꯨꯒ ꯀꯁ ꯍꯥꯏ꯭ꯔꯣ ꯑ ꯅꯪꯅ ꯍꯥꯏꯕꯗꯣ ꯄꯥꯁ ꯇꯧꯒꯗ꯭ꯔꯥ ꯇꯧꯔꯣꯏꯗ꯭ꯔꯣ
ꯇꯧꯒꯅꯤ
ꯍꯜꯂꯣ ꯇꯥꯕ꯭ꯔꯣ ꯑꯩ ꯍꯥꯏꯔꯤꯁꯤ